ꯍꯜꯂꯣ꯫
ꯇꯥꯕꯔꯣ
ꯑꯥꯎ ꯇꯥꯏꯌꯦ ꯇꯥꯏꯌꯦ꯫
ꯅꯨꯡꯁꯤꯈ꯭ꯔꯕ ꯈꯣꯟꯁꯦ ꯇꯥꯕꯗ
ꯉꯁꯥꯏꯗꯨ ꯇꯥꯏꯌꯦ ꯉꯁꯥꯏꯗꯣ ꯀꯩꯒꯤ ꯀꯛꯆꯒꯩꯅꯣ ꯃꯊꯟꯇꯒ ꯈꯪꯗꯦ꯫
ꯗꯥꯎ ꯌꯥꯗꯕꯒꯤ ꯃꯥꯜꯂꯤ ꯈꯪꯗꯦ꯫ ꯃꯊꯟꯗꯁꯨ ꯁꯨꯃꯥꯏꯅ ꯇꯧꯋꯦ ꯃꯔꯛ ꯃꯔꯛꯇ ꯇꯧꯋꯦꯕꯀꯣ꯫ ꯑꯗꯣ ꯑꯗꯨ ꯃꯈꯣꯏꯒꯤ ꯀꯔꯤ ꯍꯥꯏꯁꯤꯔꯥ ꯃꯈꯣꯏꯒꯤ ꯏꯁꯨꯒꯤ ꯃꯥꯜꯂꯦ꯫
ꯎꯝ
ꯑꯗꯨꯅꯦ꯫ ꯉꯁꯤꯗꯤ ꯀꯂ꯭ꯥꯁ ꯍꯥꯏꯔꯣꯅꯪ꯫
ꯅꯪꯗꯤ꯫ ꯅꯣꯏ ꯑꯥꯗ ꯅꯣꯏ ꯐꯦꯃꯤꯂꯤ ꯅꯣꯏ ꯏꯃꯨꯡ ꯂꯣꯏꯅꯃꯛ ꯂꯩꯕ꯭ꯔꯣ꯫
ꯑꯩꯒꯤ ꯐꯦꯃꯤꯂꯤ ꯍꯥꯏꯕꯁꯦ ꯑ ꯑꯩꯒꯤ ꯔꯤꯌꯦꯜ ꯐꯦꯃꯤꯂꯤꯗꯤ ꯌꯨꯝꯗ ꯂꯩꯕꯀꯣ꯫ ꯆꯤꯡꯗ ꯑꯗꯨ ꯍꯧꯖꯤꯛꯇ ꯂꯩꯕ ꯍꯥꯏꯕꯁꯦ ꯑ ꯑꯩꯈꯣꯏꯒꯤ ꯀꯖꯤꯟꯒ ꯑꯟꯇꯤꯒ ꯂꯩꯃꯤꯟꯅꯕꯀꯣ ꯑꯄꯥꯔꯠꯃꯦꯟꯗ꯫
ꯑꯣ ꯑꯣ
ꯑꯗꯨꯒꯤꯅꯤ꯫
ꯅꯈꯣꯏ ꯄꯨꯟꯅ ꯆꯥꯛ ꯆꯥꯃꯤꯟꯅꯕ꯫
ꯍꯣꯏ ꯆꯥꯛꯁꯤ ꯆꯥꯛ ꯆꯥꯃꯤꯟꯅꯩ꯫ ꯑꯗꯨꯕꯨ ꯑꯩꯗꯤ ꯊꯦꯡ ꯊꯦꯡꯅ ꯆꯥꯕꯀꯣ ꯃꯈꯣꯏꯅ ꯍꯥꯟꯅ ꯆꯥꯕ꯫
ꯑꯣ ꯑꯌꯨꯛꯇꯗꯤ꯫
ꯑꯌꯨꯛꯇꯁꯨ꯫ ꯑꯌꯨꯛ ꯍꯥꯏꯕꯁꯦ ꯑꯩꯈꯣꯏꯗꯤ ꯑꯌꯨꯛꯇ ꯆꯥꯗꯦ ꯍꯥꯏꯕꯗꯤ꯫ ꯑꯌꯨꯛ ꯍꯧꯒꯠꯂꯒ ꯕ꯭ꯔꯦꯛꯐꯥꯁ ꯇꯧꯕꯀꯣ꯫ ꯑꯗꯨ ꯅꯨꯡꯊꯦꯝꯒꯨꯝꯅ ꯆꯥꯕ꯫
ꯎꯝ
ꯑꯗꯨꯒꯤꯅꯦ
ꯀꯩ ꯃꯊꯦꯜ ꯊꯣꯡꯕꯤꯒꯦ ꯍꯥꯏꯕ꯭ꯔꯣ
ꯉꯁꯤꯁꯦ ꯑꯃꯨꯛꯀ ꯀꯥꯡꯁꯣꯏ
ꯑꯣ
ꯑꯜꯂꯨꯒꯥꯛ ꯍꯣꯏ ꯑꯂꯨꯒ ꯈꯤꯃꯦꯟ ꯑꯃꯨꯛꯀ ꯊꯣꯡꯕꯍ ꯎꯔꯦ
ꯎꯕ ꯈꯛꯇꯅꯦꯕ
ꯍꯣꯏ ꯆꯥꯗꯤ ꯆꯥꯗ꯭ꯔꯤꯌꯦ ꯎꯋꯦꯕ ꯃꯈꯣꯏꯅ ꯆꯥꯕꯗꯣ
ꯑꯥ
ꯈꯪꯗꯦ ꯍꯥꯎꯒꯗ꯭ꯔꯥ ꯍꯥꯎꯔꯣꯏꯗ꯭ꯔꯥ
ꯍꯥ
ꯈꯪꯗꯦ
ꯃꯤꯍꯦ
ꯅꯪꯅ ꯊꯣꯡꯕ꯭ꯔꯣ ꯌꯦꯟ ꯍꯥꯏꯕꯗꯨ
ꯑꯩꯅ ꯊꯣꯡꯕ ꯅꯠꯇꯦ
ꯀꯅꯥ
ꯑꯩ ꯑꯩ ꯊꯕꯛ ꯇꯧꯕ ꯑꯩꯒꯤ ꯑꯩ ꯏꯕꯅꯤꯅ ꯊꯕꯛ ꯇꯧꯋꯦꯕ ꯑꯗꯨ ꯊꯕꯛ ꯌꯨꯝꯗꯅꯨꯡ ꯑꯗꯨꯝ ꯆꯥꯛ ꯆꯥꯔ ꯂꯥꯛꯄ ꯏꯚꯤꯅꯤꯡ ꯅꯨꯡꯗꯥꯡꯗꯗꯤ
ꯑꯣ ꯌꯥꯝ ꯐꯥꯏꯅꯦ ꯑꯗꯨꯗꯤ
ꯎꯝ ꯑꯌꯨꯛꯇ ꯈꯛꯇꯅꯤ ꯑꯩ ꯆꯥꯛ ꯊꯣꯡꯕ
ꯑꯣ ꯑꯣ ꯑꯗꯨ__ ꯅꯪꯒꯤ ꯑꯥ ꯀꯔꯤ ꯍꯥꯏꯇꯥꯔꯦ ꯊꯕꯛ ꯍꯥꯏꯕꯗꯤ ꯀꯩꯒꯨꯝꯕ ꯊꯕꯛ ꯑꯣꯖꯥꯀꯨꯝꯕꯔꯣ ꯑꯗꯨꯒ
ꯅꯠꯇꯦꯍꯦ ꯄꯥꯔ ꯇꯥꯏꯝ ꯄꯥꯔ ꯇꯥꯏꯝꯒꯤ
ꯑꯁ
ꯎꯔꯒ ꯑꯉꯥꯡ ꯑꯥ ꯆꯨꯝꯅ ꯂꯧꯕꯅꯦ
ꯍꯣꯏ ꯍꯣꯏ ꯍꯣꯏ ꯒꯌꯥꯟ ꯇꯥꯔꯦ ꯒ꯭ꯌꯥꯟ ꯇꯥꯔꯦ
ꯎꯝ
ꯑꯗꯨꯗꯤ ꯀꯔꯤ ꯍꯥꯏꯁꯤꯔ ꯍꯥꯏ ꯀ꯭ꯋꯥꯂꯤꯇꯤꯒꯤ ꯃꯤꯁꯤꯡꯅꯤ ꯍꯤ
ꯎꯝ ꯊꯕꯛꯛꯇꯧꯕꯨ ꯍꯥꯏ ꯀ꯭ꯋꯥꯂꯤꯇꯤꯒꯤ ꯃꯤꯔꯟ
ꯆꯦ ꯍꯥꯏꯕꯗꯤ ꯊꯕꯛ ꯇꯧꯕ ꯍꯥꯏꯕꯗꯤ ꯑꯥ ꯂꯥꯏꯂꯤꯛꯁꯨ ꯄꯥꯏꯌꯦ ꯑꯗꯨꯒ ꯄꯥꯔꯠ ꯇꯥꯏꯝ ꯑꯣꯏꯁꯨ ꯑꯃꯨꯛꯒ ꯇꯧꯋꯦ ꯑꯗꯨꯒ ꯑꯥ ꯌꯨꯝꯒꯤꯁꯨ ꯀꯔꯤ ꯀꯔꯤ ꯍꯥꯏꯁꯤꯔꯥ ꯊꯕꯛ ꯇꯧꯕ ꯑꯗꯨ ꯃꯦꯅꯦꯖ ꯇꯧꯕ ꯑꯥ ꯅꯨꯄꯤ ꯍꯥꯏꯕ ꯇꯥꯔꯦꯀꯣ ꯑꯗꯨ ꯑꯗꯨꯒꯨꯝꯕ ꯅꯨꯄꯤꯗꯤ ꯍꯥꯏ ꯀ꯭ꯋꯥꯂꯤꯇꯤ ꯀꯧꯕꯁꯨ ꯌꯥꯏꯌꯦꯕ ꯇꯁꯦꯡꯅ ꯍꯥꯏꯕꯅꯤ ꯑꯩ ꯆꯤꯟ ꯊꯤꯕ ꯅꯠꯇꯤꯌꯦ
ꯈꯪꯗ꯭ꯔꯦ
ꯅꯣ ꯑꯍꯥ ꯅꯈꯣꯏꯗꯤ ꯈꯥꯡꯔꯣꯏ ꯑꯌꯨ ꯅꯈꯣꯏꯗꯤ ꯊꯕꯛ ꯇꯧꯕꯅꯤꯅꯀꯣ ꯑꯗꯨ ꯃꯤꯅ ꯌꯦꯡꯕ ꯃꯇꯝꯗ ꯑꯥ ꯃꯤꯅ ꯌꯦꯡꯕꯗ ꯁꯨꯃꯥꯏꯟ ꯇꯧꯋꯦꯕ ꯇꯁꯦꯡꯅ ꯍꯥꯏꯕꯅꯤ ꯁꯨꯃꯥꯏꯅ ꯇꯧꯒꯅꯤ
ꯏ ꯑꯩꯒꯤꯗꯤ ꯑꯗꯨꯒꯨꯝꯕ ꯐꯥꯎꯗꯦ ꯆꯨꯝꯅ ꯍꯤꯡꯕ ꯊꯕꯛ ꯇꯧꯔꯒ ꯆꯨꯝꯅ ꯍꯤꯡꯕ
ꯅꯪꯁꯦ ꯇꯧꯔꯣꯏ ꯍꯥꯏꯕꯗꯤ ꯅꯪꯅ ꯊꯕꯛ ꯇꯧꯕꯅꯤꯅ ꯅꯪꯅ ꯑꯗꯨ ꯅꯤꯡꯁꯤꯡꯉꯣꯏꯕꯀꯣ ꯑꯗꯨꯕꯨ ꯃꯤꯅ ꯌꯦꯡꯕꯗꯣ ꯃꯤꯅ ꯌꯦꯡꯕ ꯃꯇꯝꯗ ꯎꯌꯦꯕꯀꯣ
ꯎꯝ
ꯎꯕꯁꯨ ꯅꯠꯇꯦꯌꯦ ꯃꯤꯅ ꯁꯨꯃꯥꯏꯅ ꯇꯥꯕ ꯃꯇꯝꯗ ꯃꯈꯣꯏꯅ ꯈꯪꯉꯤꯕ ꯑꯈꯣꯏꯅ ꯈꯪꯉꯤꯕ
ꯎꯝ
ꯍꯥꯏꯕꯗꯤ ꯑ ꯀꯔꯤꯒꯨꯝꯕ ꯍꯥꯏꯁꯦ ꯅꯨꯄꯤ ꯈꯨꯗꯤꯡꯃꯛꯅꯤꯀꯣ ꯑꯗꯨꯕꯨ ꯀꯔꯤꯒꯨꯝꯕ ꯅꯨꯄꯤꯁꯤꯡꯁꯤ ꯃꯥꯒꯤ ꯃꯃꯥ ꯃꯄꯥꯗ ꯗꯤꯄꯦꯟꯁ ꯇꯧꯔꯒ ꯂꯩꯕ ꯃꯤꯁꯨ ꯌꯥꯝꯃꯤꯕꯀꯣ ꯌꯥꯝ ꯎꯏꯕ ꯑꯗꯨꯕꯨ ꯑ ꯅꯨꯄꯤ ꯈꯔ ꯍꯥꯏꯕ ꯇꯥꯔꯦ ꯑꯗꯨꯕꯨ ꯃꯈꯣꯏꯅ ꯀꯩ ꯍꯥꯏꯁꯤꯔ ꯌꯨꯝꯒꯤ ꯊꯕꯛ ꯇꯧꯕ ꯑꯗꯨꯒ ꯑ ꯄꯥꯔꯠ ꯇꯥꯏꯝꯃꯁꯨ ꯀꯨꯝꯕ ꯇꯧꯕ ꯑꯗꯨꯒ ꯑ ꯀꯔꯤ ꯍꯥꯏꯁꯤꯔ ꯑ ꯁ꯭ꯀꯨꯜꯒꯤꯒꯨꯝꯕꯀꯣ ꯌꯨꯝꯒꯤꯒꯨꯝꯕꯅ ꯃꯦꯅꯦꯖ ꯇꯧꯕꯗꯣ ꯑꯗꯨꯅꯤ ꯍꯥꯏ ꯊꯤꯡꯀꯤꯡ ꯍꯥꯏꯕꯒꯤ ꯅꯨꯄꯤꯁꯤꯡꯅ ꯑꯗꯨꯅꯦꯕ
ꯑꯗꯨꯅꯤ
ꯎꯝꯌꯥ ꯅꯪꯅ ꯋꯥ ꯈꯔ ꯉꯥꯡꯉꯣ ꯑꯩ ꯈꯨꯝꯕꯤꯔꯒꯦ
ꯑꯩ ꯑꯩ ꯏꯊꯟꯅ ꯉꯥꯡꯉꯗꯤ ꯑꯃꯨ ꯌꯥꯔꯣꯏꯍꯦ
ꯑꯩꯁꯨ ꯉꯥꯡꯒꯅꯤ ꯅꯪꯅ ꯀꯣꯏꯁꯟ ꯍꯪꯉꯣꯕ ꯑꯩꯅ ꯈꯨꯝꯕꯤꯔꯒꯦ ꯄꯥꯎꯈꯨꯝ ꯄꯤꯔꯒꯦꯕ
ꯑꯗꯨꯗꯤ ꯀꯣꯏꯁꯟ ꯑꯃ ꯍꯪꯕꯁꯦ ꯑ ꯅꯪꯅ ꯀꯔꯤ ꯍꯥꯏꯁꯤꯔ ꯀꯥꯎꯈ꯭ꯔꯦ ꯀꯦ ꯗ꯭ꯔꯃꯥ ꯍꯥꯏꯕ꯭ꯔꯥ ꯑꯩꯁꯨ ꯑꯗꯨ ꯌꯦꯡꯕ ꯃꯇꯝꯗ ꯀꯞꯂ ꯀꯞꯂꯒ ꯌꯦꯡꯉꯤꯀꯣ ꯅꯪꯗꯤ
ꯑꯩ ꯀꯦ ꯗ꯭ꯔꯃꯥ ꯌꯦꯡꯗꯦ
ꯌꯦꯡꯅꯤꯡꯗꯕ꯭ꯔꯥ ꯑꯗꯨꯒ ꯌꯦꯡꯕ꯭ꯔꯥ ꯀꯔꯤꯒꯤ
ꯌꯦꯡꯅꯤꯡꯗꯦ ꯑꯗꯨꯏ ꯎꯝ ꯆꯥꯏꯅꯤꯁꯀꯤꯗꯤ ꯌꯦꯡꯉꯦ
ꯑꯣ ꯍꯣꯏ ꯍꯧꯖꯤꯛꯀꯥꯟꯗꯤ ꯆꯥꯏꯅꯤꯁꯒ ꯑꯗꯨꯒ ꯌꯥꯝꯃꯤꯀꯣ ꯑꯗꯨꯒ ꯁꯣꯔꯠ ꯁꯣꯔꯠꯀꯤ ꯔꯤꯜꯁ ꯀꯨꯝꯕꯁꯨ ꯌꯥꯝꯃꯦꯕ ꯑꯩꯁꯨ ꯌꯦꯡꯗꯦ ꯑꯗꯨꯕꯨ ꯑꯩꯒꯤ ꯏꯆꯟꯅꯨꯄꯤ ꯑꯩꯒꯤ ꯏꯆꯦ ꯑꯁ ꯌꯦꯡꯉꯒ ꯀꯞꯂꯒ ꯀꯩ ꯍꯥꯏꯁꯤꯔ ꯀꯞꯂ ꯍꯥꯏꯕꯗꯤ ꯃꯈꯣꯟꯅ ꯊꯧꯗꯦꯕꯨ ꯑꯗꯨꯕꯨ ꯃꯥꯒꯤ ꯃꯤꯛꯇꯀꯣ
ꯎꯝ
ꯈ꯭ꯋꯥꯏꯒꯤ ꯄꯥꯝꯃꯨꯕ ꯏꯁꯤꯡ ꯈꯔ ꯈꯔ ꯊꯣꯛꯂꯛꯄ ꯑꯗꯨ ꯀꯨꯝꯕ꯭ꯔꯥ ꯍꯥꯏꯕ ꯅꯪ ꯍꯥꯡꯕꯅꯤꯗ
ꯎꯝ ꯀꯨꯢꯈ꯭ꯔꯦꯗ ꯍꯧꯖꯤꯛꯀꯥꯟꯗꯤ ꯐꯖꯅꯁꯨ ꯌꯦꯡꯗ꯭ꯔꯦ ꯔꯤꯜꯁꯒꯨꯝꯕ ꯏꯟꯁꯇꯥꯗ ꯔꯤꯜꯁ ꯒꯨꯝꯕ ꯈꯛꯇ ꯌꯦꯡꯉ ꯑꯗꯨꯒꯨꯝꯕ ꯃꯨꯚꯤ ꯗ꯭ꯔꯃꯥ ꯌꯦꯡꯗ꯭ꯔꯦꯗꯤ ꯍꯧꯖꯤꯛꯀꯥꯟꯗꯤ
ꯍꯣꯏ ꯑꯗꯨꯒꯨꯝꯕ ꯅꯨꯄꯤꯅꯤ ꯍꯥꯏ ꯑꯗꯨ ꯏꯐꯦꯛꯇꯤꯞ ꯍꯥꯏ ꯊꯤꯡꯀꯤꯡ ꯍꯥꯏꯕꯗꯣ
ꯌꯥꯔꯦꯗ
ꯍꯣꯏ ꯑꯁꯦꯡꯕꯅꯤ ꯑꯁꯦꯡꯕꯅꯤ ꯍꯥꯏꯕꯗꯤ ꯑꯩꯈꯣꯏꯁꯨ ꯑꯝ ꯌꯨꯅꯤꯚ꯭ꯔꯁꯤꯇꯤꯗ ꯆꯠꯄ ꯃꯇꯝꯗ ꯑꯗꯨꯒ ꯂꯩꯕ ꯃꯇꯝꯗ ꯑꯩꯈꯣꯏꯁꯨ ꯎꯌꯦꯅ ꯈꯔ ꯈꯔꯗꯤ ꯑꯗꯨ ꯌꯦꯡꯉꯒ ꯀꯔꯤ ꯍꯥꯏꯁꯤꯔꯥ ꯃꯈꯣꯏꯅ ꯌꯦꯡꯉꯒ ꯀꯥꯞꯅ ꯀ꯭ꯂꯥꯁꯔꯨꯝꯗ ꯐꯥꯎ ꯃꯈꯣꯏꯅ ꯌꯦꯡꯉꯒ ꯀꯛꯎꯒ ꯂꯥꯏꯌꯦꯡ ꯅꯨꯄꯤꯒ ꯅꯨꯄꯥꯁꯨ ꯅꯨꯄꯥꯗꯤ ꯈꯪꯗꯦ ꯑꯗꯨꯕꯨ ꯅꯨꯄꯤꯁꯤꯡꯀꯣ ꯑꯅꯤ ꯑꯍꯨꯝ ꯐꯝꯂꯒ ꯂꯥꯁ ꯕꯦꯟꯁꯒꯨꯝꯅ ꯐꯝꯔꯒ ꯃꯈꯣꯏꯁꯦ ꯌꯦꯡꯉꯒ ꯀꯞꯇꯨꯅ ꯀꯞꯅ ꯍꯥꯏꯗꯤ ꯃꯈꯣꯟꯗꯤ ꯊꯣꯛꯇꯦ ꯍꯦ ꯑꯗꯨꯕꯨ ꯎꯋꯦꯕꯀꯣ ꯑꯗꯨꯐꯥꯎ ꯑꯩꯈꯣꯏꯅ ꯑꯦꯛꯁꯄꯤꯔꯤꯟꯁ ꯇꯧꯋꯦꯕ ꯑꯗꯨꯅꯦ
ꯑꯩ ꯑꯩꯅ ꯀꫭꯏꯗꯒꯤ ꯇꯟꯕꯖꯤꯀꯣ
ꯍꯣꯏ
ꯅꯨꯄꯤ ꯅꯨꯄꯤꯁꯤꯡꯅ ꯀꯦ ꯗ꯭ꯔꯥꯃꯥ ꯀꯩꯅꯣ ꯑꯥ ꯀꯣꯔꯤꯌꯟꯒꯤ ꯅꯨꯄꯥꯁꯤꯡ ꯀꯩꯅꯣ ꯒꯦ ꯒꯨꯝꯕꯗ ꯃꯈꯣꯏꯒꯤ ꯑꯥꯏꯗꯣꯜ ꯊꯝꯔꯒ ꯑꯗꯨꯒꯨꯝꯕꯗꯤ ꯑꯩꯅꯤꯀꯣ ꯈ꯭ꯋꯥꯏꯗꯒꯤ ꯇꯟꯕꯖꯦ
ꯑꯗꯨꯅꯦ ꯑꯩꯁꯨ ꯄꯥꯝꯗꯦ ꯃꯗꯨꯗꯣ
ꯅꯨꯄꯥ ꯑꯁꯦꯡꯕꯖꯨ ꯅꯠꯇꯦꯕ ꯒꯦꯅꯦꯕ
ꯍꯣꯏ ꯍꯣꯏ ꯑꯗꯨꯅꯦ ꯄꯥꯝꯗꯦꯕ ꯑꯩꯁꯨ ꯁꯨꯃꯥꯏꯅ ꯇꯧꯕ ꯑꯗꯨꯅꯦ ꯍꯥꯏꯕꯗꯤ ꯃꯈꯣꯏꯒꯤ ꯐꯣꯟꯒꯤ ꯋꯥꯜꯄꯦꯄꯔꯒꯨꯝꯕꯗꯒ ꯀꫭ ꯍꯥꯞꯄ ꯑꯗꯨꯒ ꯀꯔꯤ ꯍꯥꯏꯁꯤꯗ ꯃꯗꯨꯒꯤ ꯅꯨꯄꯥꯁꯤ ꯗꯣ ꯏꯁꯇꯤꯛꯀꯔ ꯒꯨꯝꯕ ꯍꯥꯞꯄꯀꯣ ꯑꯗꯨꯒ ꯐꯨꯔꯤꯠꯀꯨꯝꯕ ꯇꯤꯁꯥꯔꯠꯀꯨꯝꯕꯗꯣ ꯑꯃꯨꯛꯀ ꯃ ꯃ ꯃꯈꯣꯏꯒꯤ ꯀꯔꯤ ꯍꯥꯏꯁꯤꯔꯥ ꯐꯣꯇꯣꯒꯨꯝꯕꯗ ꯄ꯭ꯔꯤꯟ ꯇꯧꯕꯗꯣ ꯇꯥꯏꯀꯣ ꯍꯜꯂꯣ